ꯎꯝ ꯍꯜꯂꯣ ꯇꯔꯕꯣ ꯎꯝ
ꯍꯜꯂ ꯍꯣꯏ ꯇꯥꯏ ꯇꯥꯏ ꯍꯧꯖꯤꯛ ꯇꯥꯕ꯭ꯔꯥ
ꯑꯣꯏ ꯇꯥꯌꯦ
ꯍꯣꯏ ꯆꯔꯦ
ꯀꯔꯤ ꯍꯤꯟꯖꯥꯡ ꯆꯕꯔꯣ
ꯃꯁꯤꯁꯤ ꯁꯣꯏꯕꯨꯡꯒꯥ ꯅꯔꯦꯟꯒꯤ ꯃꯅꯥ ꯃꯅꯥꯗꯣ
ꯇꯣ ꯍꯧꯅꯤꯅꯦ
ꯎꯝ ꯍꯋꯥꯏ ꯇꯤ ꯇꯤꯅ ꯍꯋꯥꯏ ꯑꯗꯣ
ꯑꯗꯨꯒꯤ ꯅꯪꯒꯤ ꯑꯉꯥꯡꯗꯤ ꯊꯦꯡꯅ ꯇꯨꯝꯉꯩꯍꯦ
ꯑ ꯉꯁꯤ ꯀ꯭ꯔꯃ ꯅꯠꯇꯕꯎꯟꯗ
ꯎꯝ
ꯃꯅ ꯃꯥꯒꯤ ꯃꯅꯦꯒ ꯎꯝ ꯃꯟꯅꯒ
ꯍꯣꯏ ꯍꯣꯏ
ꯑꯅꯤꯅ ꯄꯨ ꯑꯗꯨꯝ ꯇꯨꯝꯔꯒ ꯂꯩꯕ ꯑꯗꯨꯒꯤ ꯉꯍꯥꯛꯇꯪ ꯅꯉꯣꯟꯗ ꯋꯥꯔꯤ ꯁꯥꯟꯅꯒꯦꯅ ꯍꯥꯏꯕꯅꯤꯗ
ꯐꯔꯦ ꯍꯗꯤ ꯁꯅꯥꯅꯤꯡꯉꯥꯏ ꯃꯤ ꯂꯩꯇꯕꯒꯤ ꯑꯗꯨꯝ ꯂꯩꯅꯦ ꯑꯩꯁꯨ ꯍꯥꯥ
ꯎꯝ ꯇꯥꯕ꯭ꯔꯣ
ꯍꯣꯏ ꯇꯥꯏꯑꯌꯦꯦ
ꯅ
ꯇꯥꯏꯌꯦ ꯇꯥꯗꯕ꯭ꯔꯥ ꯎꯝ ꯇꯥꯏꯌꯦ
ꯏꯦ ꯑꯩꯒꯤꯅꯦ ꯑꯣꯠꯇꯣ ꯌꯥꯝ ꯐꯩ ꯅꯪꯒꯤꯅ ꯑꯣꯏꯔꯝꯅꯤꯗ
ꯑꯩꯒꯤꯁꯨ ꯌꯥꯝ ꯐꯠꯇꯕꯗꯤ ꯅꯠꯇꯦꯗ ꯑꯗꯨꯝ ꯌꯥꯎꯗꯤ ꯌꯥꯑꯦ
ꯍꯥꯥ
ꯑꯗꯨꯝ ꯌꯥꯕꯗꯤ ꯌꯥꯏ ꯑꯩꯒꯤꯁꯨ ꯌꯥꯝ ꯐꯠꯇꯕꯗꯤ ꯅꯠꯇꯦ
ꯑꯁ ꯀꯔꯤꯒꯦꯅꯣ ꯅꯪꯒꯤ ꯀꯣꯟꯣꯟ ꯄꯁꯥꯟ ꯐꯔꯦꯡꯅꯦ
ꯑꯩꯗꯤ ꯅꯪꯒꯤ ꯈꯗꯗꯣ ꯐꯖꯅ ꯇꯧꯏꯅꯦ ꯇꯥꯟꯗꯕ꯭ꯔꯣ
ꯀ
ꯍꯧꯖꯤꯛꯇꯤ ꯐꯖꯅ ꯇꯥꯕ꯭ꯔꯥ
ꯕ
ꯇꯥꯗꯕ꯭ꯔꯣ
ꯎꯝ ꯍꯧꯖꯤ ꯀ ꯇꯥꯏ
ꯑꯣ ꯑꯦꯅꯤ ꯅꯪꯦ ꯈꯨꯖ ꯐꯖꯥ ꯇꯥꯌꯦ ꯅꯪꯒꯤ ꯅꯦꯋꯥꯛ ꯐꯕ ꯃꯥꯜꯂꯦ ꯍꯣꯏ ꯑꯩꯒꯤꯅ ꯎꯔꯝꯅꯤ
ꯈꯥꯡꯗ꯭ꯔꯦꯗ ꯑꯗ ꯀꯔ ꯏꯟꯁꯣꯟ ꯆꯕ ꯄꯨꯔꯅ ꯎꯝ ꯇꯥꯏ
ꯑꯩꯈꯣꯏ ꯉꯁꯤ ꯎꯁꯣꯏ ꯇꯥꯏ
ꯑꯣ
ꯆꯣꯏꯒꯗꯇꯥ ꯍꯥꯎ ꯆꯥꯏ
ꯎ ꯍꯣꯕꯅꯦ
ꯎꯝꯝ ꯅꯪꯅ ꯁꯤ ꯍꯒꯦꯁꯀꯨꯝꯕ ꯂꯩꯕ꯭ꯔꯣ
ꯍꯣꯏ ꯂꯣꯏ ꯎꯔ ꯆꯠꯂꯒ ꯂꯣꯏꯅꯃꯠ ꯂꯧꯔꯒ ꯂꯥꯛꯄꯅꯦ ꯄꯩꯁꯥꯁꯨ ꯂꯣꯏꯅ ꯃꯥ ꯂꯣꯏꯁꯤꯟꯈ꯭ꯔꯦ
ꯑꯉꯥꯡ ꯄꯨꯔꯒ ꯆꯠꯄꯗꯤ ꯌꯥꯝ ꯋꯥꯅꯤꯅꯦ
ꯍꯣꯏꯦ ꯂꯄꯅꯤꯅ ꯋꯥꯔ
ꯍꯣꯏ ꯌꯥꯝ ꯋꯥꯡꯒꯅꯤ
ꯍꯣꯔꯦꯟ ꯉꯁꯤꯁꯦ ꯑꯗꯨ ꯍꯜꯂꯛꯑꯒ ꯑꯗꯨꯝ
ꯎꯝ
ꯊꯕꯣ ꯇꯧꯒꯦ ꯍꯥꯏꯔꯁꯨ ꯃꯇꯝ ꯂꯩꯇ꯭ꯔꯦ ꯊꯦꯡꯅ ꯍꯜꯂꯛꯄꯒꯤ
ꯍ
ꯃꯥꯦ ꯅꯪ
ꯊꯕ ꯇꯧꯗ꯭ꯔꯁꯨ ꯅꯪ ꯅ ꯑꯗꯨ ꯅ ꯂꯩ ꯑꯣꯅ
ꯎꯝ ꯊꯇꯥꯕꯤ ꯌꯥꯗꯦꯗ
ꯅꯪꯒ ꯅꯨꯄꯥ ꯍꯥꯏꯕꯤ ꯊꯕꯛ ꯇꯧꯗ꯭ꯔꯁꯨ ꯌꯥꯔꯦ ꯈꯪꯗꯤꯦ ꯌꯥꯝꯅ ꯀꯩꯅꯣ ꯊꯕꯛ ꯇꯧꯋꯦ
ꯇꯧ ꯇꯧꯗ꯭ꯔꯗꯤꯄꯔ ꯂꯩ
ꯎꯃꯗꯤ ꯑꯩꯈꯣꯏ ꯎꯝ ꯑꯈꯣꯏ ꯊꯦꯡꯅꯁꯦ ꯅꯨꯡꯉꯥꯗꯤ ꯁꯤꯡꯖꯨꯒꯨꯝꯕ ꯆꯁꯦ
ꯍꯣꯏ ꯌꯥꯏꯑꯦ ꯌꯨꯝꯗ ꯂꯥꯛꯑꯣ꯫
ꯎꯝ ꯍꯣꯏ ꯅꯪꯒꯤ ꯑ ꯑꯈꯣꯏꯒꯤ ꯅꯨꯄꯤ ꯑꯃꯗꯣ ꯑꯗꯨꯁꯨ ꯈꯣꯡꯂꯑꯣ ꯑꯈꯣꯏ ꯂꯣꯏꯅ ꯅꯤꯡꯒꯤ ꯌꯨꯝꯗ ꯊꯦꯡꯅꯁꯦ꯫
ꯑꯗꯨꯁꯨ
ꯎꯝ ꯍꯣꯏ
ꯎꯝ
ꯑꯣꯏꯀꯣ
ꯍꯣꯏ ꯁꯟꯗꯦꯒꯨꯝꯗ ꯑꯗꯨ ꯌꯥꯏ
ꯆꯠ ꯑ ꯑ ꯑꯥ